ꯅꯪꯃꯨ ꯀꯅꯥꯅꯣ
ꯑꯩꯅꯦ ꯑꯩꯅꯦ ꯈꯪꯗ꯭ꯔꯕꯣ
ꯑꯣꯏꯅ ꯍꯥꯏꯕꯗꯤ ꯁꯛꯁꯨ ꯈꯪꯗꯦ
ꯑꯗꯨꯝ ꯈꯪꯅꯈꯤꯅꯤ
ꯑꯁ ꯈꯪꯗꯍꯦ
ꯈꯪꯅꯕ ꯇꯑꯣ
ꯈꯪꯅꯕ ꯍꯣꯠꯅꯕꯗ ꯑꯁ ꯌꯥꯝ ꯋꯥꯏꯔ ꯍꯧꯖꯤꯛꯀꯥꯟꯁꯦ ꯁꯛ ꯈꯪꯅꯗꯕ ꯃꯤꯁꯤꯡꯁꯦ ꯌꯥꯝ ꯈꯠꯂꯦꯕ
ꯑꯗꯨꯃꯥꯏꯅ ꯇꯧꯗꯕꯅꯤ ꯍꯥꯏꯗꯤ
ꯑ
ꯅꯪ ꯑꯗꯨꯃꯥꯏꯅ ꯇꯧꯕꯒꯤ ꯑꯣꯏꯔꯝꯅꯦ ꯅꯪ ꯎꯝ ꯅ ꯇꯎꯧꯕꯒꯤꯅꯦ ꯑꯩꯉꯣꯟꯅ ꯍꯥꯏꯗꯣ
ꯅꯠꯇꯦꯍꯦ ꯑꯩꯅ ꯇꯧꯕꯒꯤ ꯅꯠꯇꯦ ꯑꯩꯅ ꯇꯧꯔꯝꯃꯗꯤ ꯑꯗꯨꯃꯥꯏꯅ ꯍꯥꯏꯔꯣꯏꯕ ꯃꯣꯏꯅ ꯇꯧꯔꯛꯄꯒꯤ ꯑꯩꯅ ꯈꯪꯕ ꯑꯃ ꯌꯥꯎꯋꯦꯕ ꯑꯗꯨꯒꯤ
ꯑꯗꯨꯒꯤꯔꯣ
ꯎ ꯎꯝ
ꯑꯗꯣ ꯑꯩꯗꯤ ꯑꯗꯨꯃꯥꯏꯅ ꯇꯧꯗꯕꯅꯦ
ꯑꯣ ꯌꯦꯡꯁꯤꯗꯅ ꯑꯗꯨꯗꯤ ꯌꯦꯡꯕ ꯇꯥꯔꯦ ꯍꯣꯏ
ꯑꯣ ꯌꯦꯡꯕ ꯇꯥꯔꯦ ꯑꯩꯁꯨ ꯅꯪꯉꯣꯟꯗ
ꯑꯩꯉꯣꯟꯗꯗꯤ ꯌꯦꯡ ꯌꯦꯡꯅꯕꯁꯨ ꯂꯩ ꯅꯪꯉꯣꯟꯗꯗꯤ ꯑꯩꯉꯣꯟꯗꯗꯤ ꯅꯪ ꯈꯪꯉꯤꯗꯨꯗꯤ ꯑꯩꯗꯤ ꯑꯩꯗꯤ ꯅꯪꯉꯣꯟ ꯏꯁ ꯀꯅꯥꯅꯣ ꯀꯥꯏꯅ ꯑꯩꯗꯤ ꯅꯉꯣꯟꯗ ꯈꯪꯗꯦꯕ
ꯑꯩꯁꯨ ꯈꯪꯅꯤꯅꯦ
ꯑꯣ ꯈꯪꯗꯕ꯭ꯔꯣ
ꯈꯪꯗꯦ
ꯃꯁꯛ ꯅꯨꯄꯤ ꯐꯖꯕ ꯌꯥꯝ ꯋꯥꯡ ꯆꯥꯎꯕꯗꯣ
ꯑꯗꯨ ꯅꯪꯅꯦ ꯍꯥꯏꯔꯣ
ꯑꯥ ꯃꯥꯅꯦ ꯈꯪꯗꯕ꯭ꯔꯣ
ꯎꯝ ꯑꯗꯨ ꯅꯨꯄꯤꯗꯣ ꯃ ꯃꯉꯣꯟꯗꯗꯤꯀꯣ ꯃꯉꯣꯟꯗ ꯌꯥꯝ ꯃꯥ ꯃꯊꯟꯗ ꯌꯥꯝ ꯊꯥꯒꯠꯄꯅꯦ
ꯐꯤꯒꯔ ꯐꯤꯒꯦꯒ ꯌꯥꯝꯟꯇꯥꯥꯕ ꯋꯥꯡꯅ ꯋꯥꯡꯕ
ꯑꯣꯟꯅꯔꯦ ꯅꯪꯣ ꯑꯣꯟꯅꯔꯦ
ꯑꯣꯅꯕꯒꯤ ꯅꯠꯇꯦꯍꯦ ꯁꯦꯡꯕꯩꯅꯦ ꯅꯪꯅ ꯈꯪꯗꯦ ꯍꯥꯏꯔꯒ ꯑꯗꯨꯗꯤ ꯑꯣꯟꯅꯔꯦ ꯅꯪꯅ ꯍꯥꯏꯕꯗꯤ ꯑꯩꯉꯣꯟꯗ ꯑꯃꯨꯛ ꯈꯪꯉꯦ ꯍꯥꯏꯁꯤꯗꯤ
ꯑꯩꯅ ꯍꯥꯏꯗꯣꯏꯁꯔꯣꯛ ꯅꯪꯅ ꯑꯃꯨꯛ ꯍꯥꯏꯕ ꯀꯔꯤꯅꯣ ꯁꯤꯕꯣ
ꯅꯪꯉꯣꯟꯗ ꯇꯝꯂꯝꯕꯅꯦ ꯅꯪꯅ ꯈꯪꯗꯦ ꯍꯥꯏꯕꯅꯤꯅ
ꯑꯩ
ꯅꯪꯗꯤ ꯅꯪꯗꯤ ꯀꯃꯥꯏꯟ ꯇꯧꯒꯦ ꯐꯤꯒꯔ ꯐꯤꯒꯔꯒꯗꯣ ꯇꯥꯕ꯭ꯔꯣ ꯑꯦ
ꯅꯪꯅ ꯍꯥꯏꯕꯗꯣ ꯑꯩꯒ ꯆꯞ ꯃꯥꯟꯅꯩ ꯑꯩꯉꯣꯟꯗꯅꯦ ꯅꯪꯅ ꯍꯥꯏꯕꯗꯣ
ꯅꯠꯇꯦꯍꯦ ꯃꯤꯅ ꯇꯝꯂꯛꯄꯗꯤ ꯑꯁ ꯌꯥꯝ ꯀꯪꯉꯦ ꯑꯗꯨꯒ ꯀꯩ ꯀꯩꯅꯣ
ꯀꯪꯉꯦ ꯍꯥꯏꯕ꯭ꯔꯣ ꯑꯁꯦꯡꯕ꯭ꯔꯣ ꯑꯁ ꯀꯪꯕꯗꯤ ꯌꯥꯝ ꯄꯣꯁ ꯇꯥꯕ ꯑꯦ ꯐꯤꯒꯔ ꯂꯩꯌꯦ ꯍꯥꯏꯀꯣ ꯈꯪꯉꯦ ꯈꯪꯉꯦ ꯍꯥꯏꯌꯦ
ꯌꯥꯝ ꯄꯤꯛꯑꯦ ꯑꯗꯨꯒ
ꯐꯤꯒꯔ ꯑꯁ ꯑꯗꯨꯗꯤ ꯌꯥꯝ ꯐꯖꯔꯝꯅꯤ ꯃꯥꯏ ꯐꯤꯒꯔꯗꯨ
ꯌꯥ ꯌꯥꯝ ꯄꯤꯛꯑꯦ ꯑꯗꯨꯒ ꯌꯥꯝ ꯀꯪꯕ ꯀꯪꯕ ꯐꯤꯒꯥꯔꯁꯨ ꯇꯥꯗꯕ ꯑꯗꯨꯃꯥꯏꯅ ꯍꯥꯏꯕ
ꯀꯪꯉꯒ ꯀꯃꯥꯏꯅ ꯐꯤꯒꯔ ꯇꯥꯗꯕ
ꯀꯪꯉꯁꯨ ꯐꯤꯒꯔ ꯇꯥꯗꯕ ꯂꯩꯌꯦꯗꯅ
ꯂꯩꯇꯦ ꯑꯩꯉꯣꯟꯗꯗꯤ ꯂꯩ
ꯐ꯭ꯂꯦꯠ ꯑꯗꯨꯝ ꯑꯣꯏꯔꯦꯗꯅ ꯄꯨꯂꯞ
ꯑꯗꯨ ꯐꯖꯕꯅꯦ
ꯑꯗꯨꯒꯨꯝꯕꯗꯤ ꯑꯁ ꯈꯣꯡꯒꯔꯥꯎ ꯐꯥꯎ ꯁꯦꯠꯄ ꯌꯥꯗꯕꯅꯤ
ꯁꯦꯠꯇ꯭ꯔꯁꯨ ꯌꯥꯏ ꯑꯗꯨꯗꯤ
ꯈꯣꯡꯒ꯭ꯔꯥꯎ ꯁꯦꯠꯂꯒ ꯀꯃꯥꯏꯅ ꯁꯦꯠꯇꯣꯏꯅꯣ ꯑꯗꯨꯗꯤ ꯐꯅꯦꯛꯁꯨ ꯁꯦꯠꯄ ꯍꯧꯔꯗꯤ ꯑꯃꯨꯛ ꯐꯖꯗꯦ ꯍꯥꯏꯌꯦ
ꯐꯖꯩ ꯐꯖꯩ
ꯐꯅꯦꯛ ꯁꯦꯠꯂ ꯁꯨ ꯏꯁꯀꯥꯔꯠ ꯁꯦꯠ ꯇꯣꯡꯉꯁꯨ ꯑꯗꯨꯒ ꯀꯩꯅꯣ ꯖꯤꯟꯁꯀꯨꯝꯕ ꯁꯦꯠꯄꯗꯣ ꯌꯥꯝ ꯐꯖꯗꯦ ꯍꯥꯏ ꯃꯣꯏꯅ ꯇꯝꯂꯛꯄꯗꯤ
ꯁꯦꯠꯇ꯭ꯔꯁꯨ ꯌꯥꯏꯅ ꯑꯗꯨꯗꯤ
ꯑꯗꯨꯗꯤ ꯀꯃꯥꯏꯅ ꯂꯩꯗꯣꯏꯅꯣ
ꯌꯥꯏ
ꯅꯪ ꯐꯤ ꯁꯦꯠꯇ꯭ꯔꯒ ꯀꯃꯥꯏꯅ ꯆꯠꯇꯣꯏꯅꯣ
ꯆꯠꯇ꯭ꯔꯁꯨ ꯌꯥꯏꯍꯦ ꯑꯗꯨꯝ ꯂꯩꯕꯅꯦ ꯑꯩꯗꯤ
ꯑꯁ ꯑꯗꯨꯗꯤ ꯅꯪ ꯁꯤꯔꯝꯒꯅꯤꯍꯦ
ꯁꯤꯕ ꯑꯁ ꯁꯤꯔꯗꯤꯏꯕꯅꯤ ꯍꯧꯖꯤꯛ ꯋꯥꯔꯤ ꯁꯥꯟꯅꯒꯗ꯭ꯔꯣ
ꯑꯗꯨ ꯑꯣꯏꯔꯁꯨ ꯑꯗꯨꯗꯤ ꯀꯃꯥꯏꯅ ꯆꯛ ꯇꯥꯔꯤꯕꯥ ꯅꯪ
ꯀꯃꯥꯏꯅ ꯆꯥꯗꯣꯏꯅꯣ ꯈꯨꯠꯅ ꯆꯥꯕꯅꯦ ꯃꯄꯥꯟꯗ ꯆꯥꯕ ꯅꯠꯇꯦ ꯔꯨꯝꯗꯥ
ꯑꯥ ꯔꯨꯝꯗ ꯆꯥꯕꯥ ꯁꯨ ꯑꯝ ꯃꯃꯥꯟꯅꯕꯤ ꯈꯣꯏꯗꯤ ꯅꯃꯥꯟꯅꯕꯤ ꯈꯣꯏꯗꯤ ꯎꯗ꯭ꯔꯣ? ꯑꯁ ꯎꯔꯝꯒꯅꯤ ꯂꯣꯏꯅ ꯃꯛ
ꯔꯨꯝꯗ ꯆꯥꯔꯁꯨ ꯃꯄꯥꯟꯗꯅꯦ ꯍꯥꯏꯕꯗꯨꯔꯣ ꯅꯪꯒꯤꯁꯦ?
ꯑꯗꯨꯒꯤ ꯅꯠꯇꯦꯍꯦ ꯅꯃꯥꯟꯅꯕꯤꯁꯤꯡꯗꯤ ꯑꯁ ꯌꯥꯝ ꯎꯔꯝꯒꯅꯤꯍꯦ
ꯃꯤꯉꯣꯟꯗ ꯑꯗꯨꯝ ꯍꯥꯏꯕ ꯍꯧꯅꯗꯤꯀꯣ ꯅꯪ ꯑꯗꯨ ꯊꯤꯅ ꯍꯥꯏꯕ ꯑꯩꯉꯣꯟꯗ
ꯑꯁ ꯊꯤꯅ ꯍꯥꯏꯕ ꯅꯠꯇꯦ ꯅꯪꯅ ꯑꯃꯨꯛ ꯍꯧꯔꯛꯄꯒꯤꯅꯦ
ꯅꯪꯊꯟꯗ ꯌꯥꯝ ꯊꯥꯒꯠꯄꯒꯤꯅꯦ ꯑꯗꯄ
ꯎꯝ ꯅꯠꯇꯦꯍꯦ ꯑꯩꯗꯤ ꯑꯁꯦꯡꯕ ꯉꯥꯡꯕꯅꯦ ꯊꯥꯒꯠꯄ ꯊꯥꯒꯠꯇꯕ ꯅꯠꯇꯦ ꯑꯁꯦꯡꯕ ꯉꯥꯛꯇꯅꯦ ꯑꯩꯅ ꯉꯥꯏ ꯉꯥꯡꯉꯤꯁꯦ
ꯌꯦꯡꯕꯥ ꯂꯥꯛꯀꯦ꯫
ꯍꯣꯏ ꯍꯣꯏ ꯂꯥꯛꯑꯣ ꯌꯦꯡꯕꯥ ꯂꯥꯛ ꯑꯗꯤ ꯀꯣ ꯅꯪ ꯈꯪꯉꯣꯏꯕꯥ꯫
ꯅꯪ ꯅꯪꯅꯥ ꯍꯥꯏꯕꯗꫭ
ꯌꯥꯝ ꯉꯧꯊꯣꯛꯑꯦ ꯃꯥꯥꯏ꯫ ꯃꯥꯒꯤꯗꯣ ꯃꯥꯟꯗꯦ ꯑꯗꯨꯃꯥꯏꯅ ꯇꯧꯔꯒꯅꯦꯕ ꯅꯪ ꯈꯪꯉꯣꯏꯕ
ꯅꯪꯅ ꯍꯥꯏꯕꯗꯣ ꯌꯥꯝ ꯐꯖꯅꯗꯤ ꯍꯥꯏꯌꯦꯕ ꯑꯗꯣ ꯐꯖꯕꯗꯤ ꯐꯪꯉꯗ꯭ꯔꯣ?
ꯍꯥꯥ
ꯅꯪꯅ ꯐꯤꯒꯜ ꯌꯥꯝ ꯇꯥꯏ ꯌꯥꯝ ꯉꯧꯋꯦꯅ ꯌꯥꯝ ꯐꯖꯅ ꯍꯥꯏꯗꯥꯅ. ꯑꯗꯣ ꯑꯩ ꯊꯤꯕꯥ ꯂꯥꯛꯄꯀꯥꯟꯗ ꯐꯪꯒꯗ꯭ꯔꯥ ꯍꯥꯏꯕ?
ꯑꯁ ꯐꯪꯒꯅꯤꯍꯦ ꯀꯃꯥꯏꯅ ꯐꯪꯗꯣꯏꯅꯣ ꯐꯪ
ꯈꯪꯉꯦ ꯈꯪꯉꯦ ꯑꯩ ꯑꯩ ꯑꯩ ꯌꯥꯝ
ꯐꯪꯒꯅꯤ ꯐꯪꯒꯅꯤ ꯅꯪꯅ ꯊ꯭ꯔꯤꯗꯔꯁꯨꯅꯦ ꯑꯩꯅ ꯑꯗꯨꯝ ꯇꯥꯛꯄꯤꯒꯌꯦꯕ꯫
ꯑꯥꯁ ꯅꯪ ꯅꯪꯅ ꯅꯊꯟꯇꯅꯥ
ꯑꯃꯨꯟ ꯑꯩ ꯑꯃꯨꯛ ꯅꯪꯉꯣꯟꯗ ꯍꯥ ꯍꯥꯟꯅ ꯎꯔꯝꯅꯤꯕꯤ ꯑꯗꯨꯒꯤ ꯑꯩ ꯑꯃꯨꯛ ꯍꯥꯟꯅ ꯀꯧꯔꯛꯀꯦꯕ
ꯏꯁ ꯇꯜꯔꯤ ꯍꯦ ꯁꯤꯒꯨꯝꯕ ꯅꯨꯄꯤꯗꯤ ꯑꯩꯗꯤ
ꯑꯥ ꯇꯟꯒꯅꯨ ꯇꯟꯒꯅꯨ
ꯃꯥꯏ ꯃꯥꯏꯗꯣ ꯏꯀꯥꯏꯕ ꯈꯪꯗꯕ ꯑꯗꯨ ꯑꯗꯨꯒꯨꯝꯕ ꯃꯥꯜꯂꯦ
ꯈꯪꯕꯅꯦ ꯍꯦ
ꯑꯗꯣ ꯐꯖꯕ꯭ꯔꯣ ꯅꯪꯗꯣ
ꯑꯁ ꯌꯥꯝ ꯐꯖꯕꯁꯤꯅ ꯅꯨꯄꯥ ꯃꯌꯥꯝꯅꯒꯥ ꯌꯥꯝ ꯇꯥꯅꯔꯒ ꯑꯥꯁ ꯑꯩ ꯂꯩꯐꯝ ꯆꯥꯐꯝ ꯈꯪꯗ꯭ꯔꯕꯅꯤ
ꯀꯥꯏꯗꯒꯤꯅꯣ ꯃꯥꯏ ꯑꯗꯨ ꯅꯨꯄꯥꯗꯣ ꯑꯩꯒꯤꯁꯨ ꯑꯃꯇꯥ ꯄꯤꯌꯨ꯫
ꯅꯉꯣꯟꯗꯗꯤ ꯄꯤꯕ ꯌꯥꯔꯣꯏꯗꯥ꯫
ꯌꯥꯝꯔꯦ
ꯃꯥꯅ ꯃꯥꯅ ꯄꯥꯝꯃꯥꯗꯤꯀꯣ ꯃꯣꯏꯅ ꯄꯥꯝꯃꯗꯤ ꯑꯩꯒꯨꯝꯕ ꯐꯤꯒꯔ ꯇꯥꯕ ꯉꯧꯁꯨꯛ ꯉꯧꯕꯥ ꯋꯥꯡꯅ ꯋꯥꯡꯕ ꯑꯗꯨꯒꯨꯝꯕ ꯐꯤꯒꯔꯗꯨꯅꯦ ꯃꯥ ꯃꯣꯏꯅ ꯄꯥꯝꯃꯤꯁꯦ ꯑꯗꯣ ꯅꯪꯒꯨꯝꯕꯗꯤ ꯌꯥꯝ
ꯎꯝ ꯅꯪꯅ ꯈꯔ ꯐꯅꯕ ꯍꯥꯏꯌꯦꯗꯅ ꯑꯗꯨ ꯅꯨꯄꯤꯗꯣ ꯌꯥꯝ ꯐꯖꯕꯅꯦ ꯑꯗꯨꯃꯥꯏꯅ ꯍꯥꯏꯕ ꯌꯥꯏꯗꯅ
ꯑꯩꯗꯤ ꯆꯤꯟꯊꯤꯕ ꯍꯩꯇꯦꯕ
ꯆꯤꯟꯊꯤꯕ ꯅꯠꯇꯦ ꯑꯁꯦꯡꯕ ꯍꯥꯏꯌꯣ ꯑꯁꯦꯡꯕꯁꯨ ꯐꯖꯕꯅꯦ
ꯃꯣꯏꯅꯀꯣ ꯑꯁ ꯑꯩꯗꯤ ꯅꯪꯉꯣꯟ ꯅꯪꯉꯣꯟ ꯅꯪ ꯕꯨ ꯂꯧꯅꯤꯡꯉꯦ ꯍꯥꯏꯗꯣꯏꯅꯦꯕ
ꯂꯩ ꯂꯩꯔꯔꯣꯏ ꯍꯥꯏ ꯍꯥꯏꯔꯣ? ꯑꯩꯉꯣꯟꯗ ꯑꯃꯨꯛ ꯑꯃꯨꯛ ꯂꯣꯏꯅ ꯂꯥꯛꯑꯅꯦꯕ ꯈꯪꯉꯦ ꯑꯩ ꯈꯪꯉꯦ ꯈꯪꯉꯦ ꯈꯪꯉꯦ
ꯀꯩꯅꯦꯕ ꯃꯣꯏꯅ ꯑꯗꯨꯒꯨꯝꯕꯗꯨ ꯅꯨꯄꯤꯗꯤ ꯑꯩꯗꯤ ꯂꯧꯅꯤꯡꯗꯦ ꯀꯥꯏꯅꯅꯦ ꯑꯩꯉꯣꯟꯗ ꯁꯥꯎꯔꯛꯇꯣꯏꯕ ꯑꯗꯨꯒꯤ ꯑ
ꯁꯥꯎꯔꯣꯏꯍꯦ ꯀꯃꯥꯏꯅ ꯁꯥꯎꯗꯣꯏꯅꯣ ꯌꯥꯝ ꯐꯖꯕ ꯅꯨꯄꯤ ꯄꯤꯔꯒ ꯀꯅꯥꯅ ꯁꯥꯎꯗꯣꯏꯅꯣ
ꯑꯗꯨꯃꯥꯏ ꯍꯥꯏꯔꯁꯨꯅꯦ ꯃꯣꯏꯗꯤ ꯑꯁ ꯊꯃꯣꯏ ꯁꯦꯡꯕ ꯅꯪꯒꯨꯝꯕꯗꯤ ꯑꯩꯩ ꯌꯥꯝ ꯄꯥꯝꯃꯦ ꯀꯥꯏꯅ
ꯑꯗꯨꯒꯤꯅꯦ ꯑꯩꯉꯣꯟꯗ ꯑꯩꯉꯣꯟꯗ ꯑ ꯑꯩ
ꯅꯪꯗꯤ ꯊꯃꯣꯏꯁꯦꯡ ꯂꯝꯂꫭꯏꯍꯦ ꯀꯩꯅꯣ ꯑꯃꯨꯛ ꯍꯧꯔꯦꯗꯣ ꯃꯈꯣꯟꯗꯣ ꯇꯥꯕ꯭ꯔꯣ
ꯇꯥꯏꯌꯦ
ꯀꯩ ꯃꯈꯣꯟꯅꯣ ꯇꯥꯕꯔꫭ ꯑꯩ ꯃꯈꯣꯟ ꯅꯠꯇꯕ
ꯀꯩ ꯃꯈꯣꯟꯅꯦ ꯍꯥꯏꯅꯣ
ꯀꯩꯅꯣꯅꯦ ꯈꯪꯗꯦ ꯑꯩꯁꯨ ꯃꯃꯤꯡꯗꯨ ꯑ
ꯈꯪꯉꯦ ꯇꯥꯏ ꯑꯗꯨ ꯀꯩꯅꯣꯗꯤ ꯈꯪꯗꯦ ꯑꯩꯁꯨ ꯇꯥꯕꯗꯤ ꯇꯥꯏ
ꯍ ꯑꯃꯨꯛ ꯍꯧꯔꯛ ꯑꯦꯕ
ꯐꫭꯜꯆ ꯌꯥꯝ ꯉꯥꯡꯃꯜꯂꯦꯅ ꯅꯈꯣꯟ ꯌꯥꯝ ꯊꯣꯛꯑꯦꯅ
ꯑꯩ ꯑꯃꯨꯛ ꯐꯩ ꯄꯥꯏꯔꯒꯅꯦ ꯍꯥꯠꯇꯣꯏꯅꯦꯕ
ꯎꯝ ꯏꯁꯤꯡꯗ ꯂꯩꯕ ꯅꯠꯇ꯭ꯔꯣ
ꯅꯠꯇꯦ
ꯍ ꯑꯩꯗꯤ ꯑꯗꯨꯗꯔꯅ ꯈꯟꯕ ꯆꯥꯕ ꯌꯥꯕꯗꯣ
ꯑ ꯅꯠꯇꯦ ꯅꯠꯇꯦ ꯍꯌꯦꯡꯗꯤ ꯌꯥꯍꯧ ꯉꯟꯒꯗꯣꯏꯔꯣ ꯄꯨꯡ ꯀꯌꯥꯗ ꯆꯠꯀꯅꯤ
ꯎꯝ ꯑꯂꯚꯦꯟ ꯑꯗꯨꯋꯥꯏꯗ ꯆꯠꯀꯅꯤ ꯍꯥꯏꯕꯅꯦ
ꯑꯣ ꯌꯥꯝ ꯊꯦꯡꯉꯤꯅ ꯑꯗꯨꯗꯤ
ꯎꯝ ꯑꯃꯨꯛ ꯀꯤꯗꯨꯅ ꯕ꯭ꯔꯦꯛꯐꯥꯁꯀꯤꯅꯦ ꯆꯥꯛ ꯆꯥꯗꯅ ꯆ ꯆꯠꯅꯤ ꯍꯥꯏꯕꯀꯣ ꯃꯥꯅ ꯄꯨꯗꯤ ꯄꯨꯔꯛ ꯀꯩ ꯍꯥꯏꯅꯤ ꯑꯗꯨ ꯆꯥꯕ ꯂꯣꯏꯔꯒ ꯑꯗꯨꯝ ꯆꯠꯇꯣꯏꯕ
ꯃꯣꯏ ꯅꯣꯏꯗꯤ ꯅꯨꯡꯇꯤꯒꯤ ꯕꯦꯛ ꯕ꯭ꯔꯦꯛꯐꯥꯁ ꯆꯥꯕ꯭ꯔꯣ
ꯃꯣꯏ ꯃꯤ ꯑꯇꯣꯞꯄꯗꯤ ꯍꯥꯢꯗꯤ ꯑꯩꯈꯣꯏ ꯂꯩꯃꯤꯟꯅꯕꯗꯤꯀꯣ
ꯑꯥ
ꯑ ꯃꯣꯏ ꯃꯊꯟꯊꯟꯅ ꯑꯗꯨꯝ ꯊꯛꯅꯤꯡꯗꯤ ꯁꯦꯝꯃꯒ ꯑꯗꯨꯝ ꯊꯛꯑꯦ ꯑꯩꯗꯤ ꯊꯛꯇꯦ ꯆꯉꯥꯡꯗꯣ ꯑꯗꯣ ꯊꯛꯅꯤꯡꯗꯦ ꯑꯩꯗꯤ ꯆꯥꯉꯥꯡꯗꯤ ꯊꯛꯅꯤꯡꯗꯦ
ꯑꯣꯝ ꯃꯊꯟ ꯃꯊꯟꯗ ꯁꯦꯝꯃꯒ ꯊꯛꯄ꯭ꯔꯣ
ꯑ ꯑꯗꯨ ꯅꯠꯇ꯭ꯔꯁꯨ ꯑꯦꯟꯇꯤꯅ ꯄꯨꯔꯛꯄ ꯅꯨꯃꯤꯠ ꯂꯩ ꯄꯨꯔꯛꯇꯕ ꯅꯨꯃꯤꯠꯁꯨ ꯂꯥꯛꯌꯦ
ꯎꯝ
ꯑꯗꯨ ꯄꯨꯔꯛꯑꯗꯤ ꯑꯗꯨꯝ ꯆꯥꯏ ꯑꯩꯁꯨ
ꯑꯩ ꯑꯩ ꯄꯨꯔꯤ ꯆꯥꯅꯤꯡꯉꯦ ꯑ ꯇꯥꯕ ꯑꯃꯨꯛ ꯐꯪꯗꯦꯕ ꯄꯩꯁ ꯄꯩꯁꯥ ꯌꯥꯎꯔꯅꯤ
ꯑꯁ ꯑꯩ ꯑꯃꯨꯛ ꯇꯥꯕ꯭ꯔꯣ
ꯑꯥ
ꯑꯩ ꯑꯩꯅ ꯑꯩꯅꯅꯦꯀꯣ ꯑꯩꯅꯤꯀꯣ
ꯀꯩꯅꯣꯅꯦ ꯃꯥꯁꯤꯕꯣ ꯉꯥꯎꯕ꯭ꯔꯥ ꯀꯩꯅꯣꯝ ꯇꯧꯔꯦꯃꯦ
ꯑꯩ ꯑꯗꯨꯝ ꯈꯣꯡꯉꯗꯝꯅꯦ ꯌꯥꯗꯕꯒꯤꯅꯦꯕ
ꯀꯩꯁꯨ ꯀꯥꯏꯗꯦꯀꯣ
ꯀꯥꯏꯅꯦ ꯀꯥꯏꯅꯦ
ꯎꯝ ꯑꯗꯨꯅꯦ ꯀꯩꯁꯨ ꯀꯥꯏꯗꯦ ꯀꯩꯁꯨ ꯀꯥꯏꯗꯦꯅ ꯈꯪ ꯃꯣꯢꯒꯤꯅꯦ ꯑꯩꯁꯨ ꯑꯗꯨꯝ ꯈꯣꯡꯉꯤꯗꯣ
ꯑꯁ ꯅꯁꯨ ꯆꯤꯟꯅ ꯌꯥꯝ ꯀꯟꯃꯜꯂꯦ
ꯅꯪꯗꯤ ꯑꯩꯗꯤ ꯀꯟꯕ ꯈꯛꯇꯅꯦ ꯅꯪꯗꯤ ꯅꯉꯣꯟꯗ ꯌꯥꯝꯟ ꯊꯥꯒꯠꯄꯗꯣ
ꯑꯁ ꯊꯥꯒꯠꯄꯗꯤ ꯃꯁꯥꯏꯅꯅꯦ ꯊꯥꯒꯠꯄ ꯅꯠꯇꯦ ꯃꯁꯥꯏꯅ ꯑꯗꯨꯝ ꯁꯦꯡ ꯑꯁꯦꯡꯕ ꯍꯥꯏꯗꯣꯛꯄ
ꯑꯩꯁꯨꯀꯣ ꯌꯥꯝ ꯐꯔꯁꯨ ꯑꯩꯉꯣꯟꯗꯗꯤ ꯑꯗꯨꯒꯨꯝꯕꯗꯣ ꯊꯥꯒꯠꯅꯤꯡꯗꯦꯕ ꯏꯀꯥꯏꯌꯦꯕ ꯑꯩꯗꯤ ꯅꯪꯗꯤ ꯑꯗꯨꯒꯨꯝꯕꯁꯨ ꯂꯩꯇꯦ ꯀꯔꯤꯅꯣ
ꯑ ꯊꯥꯒꯠ ꯊꯥꯒꯠꯅꯤꯡꯕ ꯊꯥꯒꯠ ꯅꯤꯡꯗꯕ ꯑꯗꯨꯒꯤ ꯅꯠꯇꯦꯕ ꯁꯦꯡꯅ ꯉꯥꯡꯊꯣꯛꯄꯗꯣ ꯑꯗꯨꯒꯤ ꯑꯣꯏꯔꯝꯅꯤꯕ
ꯑꯗꯨꯁꯨ
ꯅꯪꯉꯤꯗꯤ ꯆꯤꯡ ꯆꯤꯟ ꯊꯤꯕ ꯃꯥꯜꯂꯦꯗ
ꯀꯥꯏꯗꯒꯤ ꯀꯥꯏꯕ ꯆꯤꯟꯊꯤꯕꯅꯣ ꯀꯩꯅꯣ ꯅꯪꯁꯨ ꯑꯩ ꯇꯥꯏꯀꯣ
ꯑꯣ ꯇꯥꯕ꯭ꯔꯣ
ꯇꯥꯏꯅꯦ
ꯑꯣ ꯑꯩꯗꯤ ꯇꯥꯔꯝꯃꯣꯏꯅ ꯈꯟꯕ
ꯍꯥꯏꯔꯒ ꯅꯪꯁꯨ ꯑꯃꯨ
ꯑꯣ ꯅꯪꯒꯤꯁꯨ ꯑꯗꯨꯃꯥꯏ ꯇꯧꯕ꯭ꯔꯣ